ꯇꯥꯗ꯭ꯔꯣ
ꯇꯥꯏ ꯇꯥꯏ
ꯍꯨꯝ ꯑꯩ ꯉꯥꯡꯕ ꯇꯥꯕ꯭ꯔꯥ ꯗꯨꯅꯦꯕ ꯎꯝ
ꯑꯗꯨꯝ ꯇꯥꯕ꯭ꯔꯥ
ꯅꯪꯅ ꯉꯥꯡꯕꯗꯣ ꯇꯥꯏ ꯑꯩꯅ ꯈꯧ ꯑꯩꯅ ꯀꯧꯕꯗꯣ ꯁꯨꯡꯍꯧ ꯍꯧꯗꯕ ꯁꯨꯡꯈꯨꯝ ꯈꯨꯝꯗꯕ ꯅꯪꯅ
ꯑꯣ ꯇꯥꯗꯕꯩꯅꯤꯅꯦ
ꯎꯝ
ꯀꯣꯜ ꯇꯧꯕꯁꯤꯁꯨ ꯑꯗꯨꯝ ꯆꯠꯂꯤꯌꯦ
ꯅꯦꯠꯁꯦ ꯅꯨꯡꯉꯥꯏꯇꯦꯕ ꯁꯤꯗꯗꯤ
ꯎꯝ
ꯄꯥ ꯃꯟꯖꯥ ꯆꯤꯡ ꯂꯦꯝꯕ ꯆꯦꯡꯂꯧ ꯊꯃꯣꯏ ꯃꯁꯛ ꯈꯪꯕ ꯐꯖꯕ
ꯋꯥ
ꯀꯔꯤ
ꯍ ꯈꯔ ꯍꯥꯏꯥꯎ ꯅꯣꯏ ꯑꯦꯗꯃꯤꯁꯟ ꯇꯧꯔꯈ꯭ꯔꯕꯣ
ꯇꯧꯈ꯭ꯔꯦ ꯅꯪ ꯇꯧꯗ꯭ꯔꯤꯕꯣ
ꯇꯧꯈ꯭ꯔꯦ ꯑꯗꯨꯁꯤꯛꯇ ꯐꯪꯗ꯭ꯔꯤꯦꯗ ꯔꯤꯁꯤꯞꯇꯤ ꯐꯥꯝꯗ꯭ꯕ ꯔꯤꯁꯤꯞꯤ ꯐꯥꯝꯒꯗ
ꯐꯪꯗ꯭ꯔꯤ ꯐꯪꯗ꯭ꯔꯔꯤ ꯆꯞ ꯃꯥꯟꯅꯦ ꯁꯤ ꯄꯤꯗꯃꯦ ꯍꯦ ꯑꯣꯏ ꯂꯑꯣ ꯍꯥꯏ ꯍꯣꯏ ꯈꯔ ꯀꯟꯅꯣ ꯇꯧꯕꯩꯔꯥ
ꯎꯝ
ꯆꯠꯇ꯭ꯔ ꯃꯤ ꯂꯩ ꯃꯤ ꯆꯤꯟꯟ꯭ꯔꯉꯦ ꯇꯧꯔꯣ ꯑꯃꯅꯤꯅꯤ ꯃꯣꯏ
ꯈꯁꯨ ꯃꯤ ꯆꯖꯤꯗꯦ ꯔꯣ ꯑꯃꯅ
ꯎ ꯏꯗ ꯆꯒ
ꯑꯟꯁꯨꯒꯤꯁꯨ ꯑꯟꯁꯨꯒꯤꯁꯨ ꯀꯩꯅꯣ ꯇꯧꯋꯦ ꯍꯥꯏ ꯑꯦ ꯐꯔꯗꯤ꯭ꯔꯣ
ꯎꯝ
ꯃꯗ ꯂꯩꯕ ꯑꯩꯅ ꯃ ꯑꯗꯨ ꯀꯃꯥꯏ ꯇꯧꯅꯤ
ꯍ ꯍꯥꯏꯔ ꯃꯥ ꯍꯥꯔ ꯂꯩ ꯌꯣ ꯍꯥꯏꯔꯕꯤꯗꯨꯕꯨꯣ ꯍ
ꯑꯗꯨꯗ
ꯀꯣꯛꯅꯗꯤ ꯑꯩꯈꯣꯏꯁꯦ ꯨꯁꯤꯗꯕꯇ ꯂꯣꯏꯔꯕꯅꯤ ꯈꯕ
ꯎꯝ ꯎꯝ ꯁꯤꯔꯃ
ꯀꯩꯅꯣ
ꯅꯨꯡꯁꯤ ꯑꯃꯗ
ꯅꯪ ꯐꯦꯟ ꯃꯨꯠꯈ꯭ꯔꯕ ꯎꯝ ꯃꯁꯤꯔ ꯑꯃ ꯑꯣꯏꯔ ꯃꯔꯁꯤꯗ ꯑꯕꯗꯜꯋꯥꯏ ꯔꯍꯃꯟ ꯑꯗꯨꯝ ꯂꯩ ꯁꯥꯟꯕꯅꯤ ꯎꯝ ꯃꯨꯠ ꯅꯍꯜ ꯍꯥꯏꯗꯨ꯭ꯔꯣ ꯅꯣꯏ ꯑꯣꯖꯥꯅ ꯋꯥꯔꯤ ꯀꯔꯤꯝ ꯁꯥꯔꯛꯇ꯭ꯔꯣꯅ
ꯀꯄꯅꯔ
ꯅ ꯍꯥꯏꯔꯅ ꯈꯣꯠꯆꯠꯂꯀꯥꯏꯗ ꯅꯣꯏ ꯍꯁꯦ ꯋꯥꯔꯗ ꯅꯣꯏꯅ ꯋꯥꯔꯤ ꯁꯥꯔꯛꯇ꯭ꯔꯥ ꯕꯣꯔꯗꯤꯡ ꯚꯦꯀꯦꯁꯟ ꯊꯥꯕꯒꯤ ꯁꯨꯃꯥꯏ ꯍꯥꯏꯔ ꯑꯦ
ꯑ ꯎꯝ
ꯥꯏꯖꯔꯤꯌꯥ
ꯑꯥꯎ
ꯍꯜꯂꯣ
ꯑꯥ ꯍ
ꯇꯥꯄꯣ
ꯑ
ꯂꯦꯁꯣꯔꯌꯥ
ꯑꯥꯎ
ꯄꯥꯏꯁꯔꯤ ꯄꯥꯏꯁꯔꯤ ꯄꯥꯏꯁꯔꯤ ꯍꯜꯂꯣ